ꯑꯣ ꯑꯩ ꯋꯥꯔꯤ ꯂꯣꯏꯍꯧꯗ꯭ꯔꯦꯕ
ꯏꯃ ꯅꯪ ꯋꯥꯔꯤ ꯂꯣꯏꯍꯧꯗ꯭ꯔꯦ ꯅꯪ ꯀꯅꯥꯒꯤ ꯋꯥꯈꯜ ꯈꯜꯂꯤꯅꯣ
ꯑꯩꯁꯦ ꯎ ꯑꯩꯁꯦ ꯅꯨꯄꯥꯗꯣ ꯑꯦꯛꯁꯦꯞ ꯇꯧꯁꯤꯔꯥ ꯇꯧꯔꯣꯏꯁꯤꯔꯥ ꯍꯥꯏꯅ ꯈꯜꯂꯤꯉꯩꯗ ꯋꯥꯔꯤꯗ ꯂꯣꯏꯍꯧꯁꯤꯅꯦ
ꯑꯗ ꯑꯩꯅ ꯅꯨꯄꯥ ꯃꯁꯛ ꯐꯖꯕ ꯑꯃ ꯄꯤꯕꯤꯒꯦ ꯑꯗꯣ ꯑꯦꯛꯁꯦꯞ ꯇꯧꯔ ꯅꯪ ꯍꯪꯒꯥꯝ ꯃꯥꯟꯕꯗ ꯑꯦꯛꯁꯦꯞ ꯇꯧꯔꯗꯤ ꯌꯥꯔꯣꯏꯦ
ꯍꯧꯖꯤꯀꯥꯟꯖꯦ ꯎꯝ ꯄꯥꯟꯖꯦ ꯅꯪ ꯅꯣꯏꯗꯤ ꯅꯣꯏ ꯋꯦꯗꯔꯗꯣ ꯀꯃꯥꯏꯅ ꯇꯧꯒꯦ
ꯍꯧꯖꯤꯛꯀꯥꯟꯒꯤ ꯋꯦꯗꯔꯁꯤꯔꯣ ꯑꯩꯈꯣꯏꯗꯤ ꯎ ꯀꯩꯅꯣꯅꯦ ꯑꯩꯗꯤꯀꯣ ꯌꯥꯝꯅ ꯁꯀꯨꯜ ꯑꯦꯟ ꯇꯥꯎꯟꯒꯤ ꯑꯦꯟꯚꯥꯏꯔꯣꯟꯃꯦꯟ ꯑꯩꯗꯤ ꯌꯥꯝ ꯅꯨꯡꯉꯥꯏꯅ ꯂꯩꯌꯦ
ꯑꯣ ꯐꯩ ꯐꯩ
ꯌꯥꯝꯅ ꯁꯥꯗꯤꯦ ꯈꯨꯗꯤ ꯀꯨꯠꯂꯣꯏꯦ ꯌꯥꯝꯅ ꯏꯪꯉꯦ ꯌꯥꯝꯅ ꯅꯪ ꯀꯩ ꯀ ꯄ꯭ꯂꯥꯅꯤꯡꯇ ꯂꯥꯛꯈꯤ ꯦ ꯅꯎ ꯑꯩꯜ ꯄꯨꯨꯕꯒ
ꯐꯔꯦ ꯐꯔꯦ ꯅꯪꯕꯨ ꯁꯉꯥꯏ ꯎꯔꯕꯣ
ꯑꯩ ꯑꯩꯁ ꯅꯪ ꯁꯉꯥꯏ ꯎꯗ꯭ꯔꯤꯕꯣ ꯑꯩ ꯂꯣꯏꯔꯤꯍꯦ ꯌꯥꯗ꯭ꯔꯦꯀꯣ ꯃꯗꯨꯗꯤ ꯍꯥꯏꯗꯤ ꯏꯂꯤꯐꯦꯟꯁꯨ ꯎꯔꯦ ꯁꯉꯥꯏꯁꯨ ꯎꯔꯦ ꯑ ꯁꯥꯛꯁꯨ ꯎꯔꯦ ꯍꯥꯏꯗꯤ ꯁꯥ ꯂꯣꯏ ꯎꯔꯦ ꯑꯩ ꯈꯨꯌꯨꯝꯗ ꯁꯤ
ꯑꯣ ꯌꯥꯝ ꯐꯩꯌꯦ ꯑꯗꯨꯗꯤ ꯔꯕꯤ ꯂꯩꯔꯗꯤ ꯔꯦꯕꯤꯠ ꯌꯥꯝ ꯄꯥꯝꯃꯤ ꯅꯣꯡꯃ ꯂꯧꯕ ꯂꯥꯛꯀꯦ
ꯂꯥꯛꯑꯣ ꯑꯩꯒꯤꯀꯣ ꯌꯨꯝꯗ ꯇꯥꯏꯒꯔꯁꯨ ꯂꯣꯏꯌꯦ
ꯅꯪ ꯇꯥꯏꯒꯔꯗꯤ ꯍꯦꯃꯟꯇ꯭ꯔꯣ ꯆꯥꯎꯅꯕ ꯌꯣꯒ ꯃꯄꯨ ꯆꯠ ꯊꯣꯏꯗ ꯇꯧꯅꯤꯀꯣ
ꯑꯁ ꯑꯩꯒꯤ ꯇꯥꯏꯒꯔꯗꯤ ꯑꯩꯗꯧꯅ ꯁꯁꯨ ꯐꯖꯩꯑꯕꯀꯣ ꯑꯗꯣ ꯅꯪꯕꯨꯁꯨ ꯂꯥꯛꯑꯒ ꯋꯦꯜ ꯀꯝ ꯇꯧꯕꯤꯅꯤꯌꯦ
ꯎꯝ
ꯅꯪ ꯀꯔꯤ ꯀꯔꯤ ꯗꯥꯏꯂꯣꯒ ꯍꯥꯏꯒꯦ
ꯗꯥꯏꯂꯛ ꯁꯔꯣ ꯖꯦꯅꯤꯒꯤ ꯗꯥꯏꯂꯛ ꯍ
ꯑꯩꯁ ꯅꯪꯗꯤ ꯌꯥꯝꯅ ꯃꯁꯛ ꯃꯇꯧ ꯐꯖꯕꯤ ꯊꯤꯒꯨꯟ ꯃꯥꯟꯕꯤ ꯑꯃꯒꯤ ꯍꯩꯔꯝꯃꯦ ꯎ
ꯍꯥꯏ
ꯍ ꯗꯥꯏꯂ ꯗꯥꯏꯂꯣꯛꯁꯦ ꯎꯝ
ꯃꯁꯛ ꯌꯥꯝ ꯐꯖꯕꯅꯤ
ꯎꯝ ꯃꯥꯅ ꯗꯥꯏꯂꯣꯛ ꯌꯥꯝ ꯍꯩꯕꯅꯦ
ꯎꯝ ꯌꯥꯝ ꯍꯩꯌꯦ ꯃꯥꯗꯤ ꯃꯃꯥꯏꯁꯨ ꯌꯥꯝꯅ ꯁꯥꯡꯉꯦꯀꯣ ꯃꯥꯒꯤ ꯃꯃꯥꯏꯗꯣ ꯀꯌꯥꯃꯨꯛ ꯁꯥꯡꯉꯝꯗꯧ ꯃꯥꯁꯦ
ꯃꯃꯥꯏꯁꯦ ꯑꯣꯐ ꯂꯣꯡ ꯁꯦꯞ ꯑꯣꯏꯕꯒꯤꯀꯣ ꯃꯃꯥꯏꯗꯣ ꯂꯥꯡꯕꯁꯦ ꯑꯣꯏꯅꯪꯗꯤ ꯃꯥꯏꯗꯣ ꯀꯔꯤꯁꯦ ꯄꯥꯝꯃꯤ
ꯑꯩ ꯃꯥꯏꯀꯩꯁꯦ ꯄꯥꯝꯒꯦ ꯑꯩꯗꯤ ꯐꯖꯕꯅꯤꯅ ꯃꯥꯏꯗꯣ ꯑꯣꯕꯦꯜ ꯇꯥꯏꯝ
ꯑꯣ ꯑꯁ ꯑꯗꯨꯗꯤ ꯐꯖꯔꯝꯗꯧ ꯃꯥꯜꯂꯦ ꯅꯪ ꯁꯤ ꯎꯅꯤꯡꯉꯤꯗ
ꯎ ꯅꯪ ꯑꯩꯨꯗꯗꯩꯅ ꯑꯩ ꯐꯣꯇꯣ ꯊꯥꯕꯤꯔꯛꯀꯦ ꯐꯖꯕ ꯑꯩꯒꯤ ꯁꯦꯜꯐꯤ ꯃꯌꯥꯝ ꯑꯃ ꯑꯗ ꯅꯪꯅ ꯅꯪꯗꯣ ꯀꯩꯅꯣ ꯇꯧꯒꯤꯅꯨꯀꯣ ꯅꯪ ꯅꯪꯗꯣ ꯋꯥꯟꯒꯅꯨ ꯀꯣ ꯑꯩ ꯎꯕꯗ
ꯏꯃ ꯍꯥꯏꯁꯤꯕꯨ ꯌꯥꯝ ꯐꯖꯔꯝꯗꯧ ꯃꯥꯜꯂꯤ ꯄꯣꯍꯥꯏꯁꯤꯗ ꯑꯗꯨꯝ ꯀꯩꯅꯣꯝ ꯇꯧꯋꯦ ꯍꯥꯏꯕ
ꯑꯁ ꯐꯖꯩ ꯃꯥꯏꯁꯦ ꯑꯣꯕꯦꯜ ꯑꯣꯏꯔꯦꯗꯅ ꯃꯤꯠꯁꯦ ꯑꯩꯈꯣꯏꯒꯤ ꯑ ꯁꯖꯤꯃꯤꯇꯥꯅꯦꯕꯀꯣ ꯑꯗꯨꯒꯅꯦ ꯅꯥꯇꯣꯟꯁꯤꯅ ꯑꯩꯈꯣꯏꯒꯤ ꯀꯩꯅꯣ ꯇꯦꯛꯁꯤ ꯈꯪꯉꯤꯀꯣ ꯇꯦꯛꯁꯤꯒꯤ ꯃꯑꯣꯡ ꯁꯅꯥꯒꯨꯝꯅ ꯄꯥꯜꯂꯒꯤ ꯅꯥꯇꯣꯟꯁꯦ ꯑꯩꯒꯤ ꯆꯤꯟꯖꯨꯀꯣ ꯑꯩ ꯆꯤꯟꯖꯦꯀꯣ ꯑ ꯊꯔꯣꯏ ꯑꯍꯥꯝꯕ ꯃꯥꯜꯂꯦ
ꯃ ꯑꯩꯗꯤ ꯑꯗꯨꯝꯕ ꯃꯤ ꯑꯗꯨꯝꯕ ꯃꯤꯗꯤ ꯎꯗ꯭ꯔꯤꯌꯦ
ꯎꯝ ꯑꯗꯨꯅꯤ ꯅꯪ ꯑꯩꯈꯣꯏꯒꯤ ꯄ꯭ꯂꯥꯅꯦꯠꯇ ꯂꯥꯛꯆꯗꯣꯏꯅꯦ ꯑꯩꯈꯣꯏ ꯄ꯭ꯂꯥꯅꯦꯠꯇꯤ ꯃꯤꯗꯤ ꯂꯣꯏ ꯐꯖꯩꯌꯦ
ꯃꯁ ꯈꯥꯏꯕꯝ ꯐꯩ
ꯑꯩꯗꯤ ꯌꯥꯝꯅ ꯍꯩꯕꯅꯦ ꯄꯥꯎꯔꯁꯨ ꯌꯥꯝ ꯄꯥꯏꯕꯅꯦ ꯑꯩꯒꯤ ꯄꯋꯥꯔꯗ ꯅꯪ ꯀꯣ ꯃꯁꯛ ꯐꯖꯍꯟꯕ ꯉꯝꯃꯦ
ꯑꯗꯨꯗꯤ ꯑꯩ ꯎꯔꯤꯡꯁꯦ ꯑꯝꯇ ꯐꯥꯍꯜꯂꯨ ꯑꯩ ꯅꯨꯄꯥ ꯑꯝꯇ ꯐꯪꯗ꯭ꯔꯦꯕ
ꯅꯪ ꯎꯗꯤꯡꯗꯣ ꯐꯍꯜꯂꯣ ꯑ ꯑꯗꯨꯗꯤ ꯑꯩ ꯍꯧꯖꯤꯛ ꯑꯩꯅ ꯍꯧꯖꯤꯛ ꯃꯟꯇ꯭ꯔ ꯑꯃ ꯀꯥꯡꯒꯅꯦꯕꯀꯣ ꯑꯗꯨꯗꯅꯦ ꯅꯪ ꯎꯔꯤꯡꯗꯣ ꯑ ꯀꯩꯅꯣ ꯇꯧꯔꯗꯕ ꯅꯪ ꯎꯔꯤꯡꯗꯣ ꯈꯪꯕ꯭ꯔꯥ ꯅꯪꯒꯤ ꯊꯨꯟꯗ ꯂꯣꯏ ꯄꯥꯟꯒꯗꯕ
ꯍꯩ ꯁꯤꯨꯝꯗꯁꯨ ꯄꯥꯅꯤꯡꯗꯦ ꯏꯁꯥꯗꯤ ꯂꯣꯏ ꯂꯧꯊꯣꯛꯄꯤꯈꯨꯔꯣ ꯍꯥꯏꯕ
ꯑ ꯄꯥꯟꯗꯕꯗꯤ ꯌꯥꯗꯦ ꯃꯥꯡꯕꯗꯤ ꯌꯥꯗꯦꯕ ꯀꯧꯔꯤꯉꯗꯤ ꯑꯗꯨꯥꯏꯅ ꯑꯩꯅ ꯍꯥꯏꯕ ꯐꯖꯕ ꯑꯐꯕ ꯍꯤꯗꯥꯛꯇꯣ ꯇꯩꯔꯣ
ꯑꯣ ꯍꯣꯏ ꯇ꯭ꯔꯥ ꯌꯦꯡꯉꯒꯁꯦ ꯃꯩꯇꯥꯟꯗ ꯇꯩꯔꯒꯦ
ꯃꯩꯇꯥꯟꯗꯣ ꯇꯩꯁꯤꯜꯂꯨꯀꯣ ꯑꯗꯨꯒ ꯑꯍꯤꯡ ꯑꯃ ꯂꯦꯟꯒꯗꯕꯅꯤꯀꯣ
ꯑ
ꯑꯗꯨꯒꯅ ꯅꯪꯅ ꯊꯛꯄꯗꯣ ꯏꯁꯤꯡ ꯊꯛꯄ꯭ꯔꯣ ꯅꯪ
ꯑꯩ ꯏꯁꯤꯡ ꯊꯛꯄꯁꯦ ꯌꯥꯝ ꯋꯥꯠꯂꯦ ꯑꯗꯨꯒꯤꯔꯥ ꯁꯨꯝ ꯈꯜꯂꯤꯕ
ꯌꯥꯗꯦꯌꯦ ꯏꯁꯤꯡ ꯊꯛꯄꯗꯤ ꯌꯥꯗꯦ ꯎꯔꯤꯡ ꯊꯣꯡꯉꯗꯤ ꯎꯔꯤꯡ ꯊꯣꯡꯉꯗꯤꯀꯣ ꯎꯝ ꯀꯩꯅꯣ ꯊꯛꯀꯗꯕꯅꯦ ꯑꯩꯈꯣꯏꯒꯤ ꯎꯝ ꯑꯩꯈꯣꯏꯒꯤ ꯅꯣꯡ ꯆꯨꯔꯒꯀꯣ ꯅꯣꯡ ꯁꯨꯕꯗ ꯊꯄ ꯃꯍꯤꯗꯣ ꯑꯗꯨ ꯊꯛꯀꯗꯕꯅꯤ
ꯅꯪꯁꯨ ꯌꯥꯝ ꯀꯟꯅ ꯀꯟꯅ ꯉꯥꯡꯉꯦ ꯅꯪ ꯇꯠꯊꯧꯧꯋꯣ ꯅꯥꯀꯣꯡꯒ ꯂꯣꯏ ꯄꯣꯛꯈꯥꯏꯗꯣꯔꯛꯑꯦ
ꯅꯪꯒꯤ ꯅꯥꯀꯣꯡꯗꯣ ꯌꯥꯝꯅ ꯆꯥꯎꯕ꯭ꯔꯣ ꯆꯄꯤꯛꯄ꯭ꯔꯣ
ꯑꯣ ꯑꯩꯅ ꯅꯀꯣꯡꯁꯤ ꯌꯥꯝꯅ ꯇꯞꯅ ꯌꯥꯝ ꯈꯤꯇꯪ ꯍꯉꯥꯡꯕꯁꯨ ꯇꯥꯒꯜꯂꯦ ꯍꯥꯏꯕ
ꯑ ꯅꯪꯒꯤꯁꯦ ꯑꯦꯞ ꯅꯣꯔꯃꯦꯜꯒꯤ ꯃꯤ ꯃꯥꯜꯂꯦꯀꯣ
ꯅꯥ ꯀꯣꯡꯁꯦ ꯌꯥꯝꯅ ꯍꯦꯟꯅ ꯆꯤ ꯊꯤꯡꯥꯏꯗꯔꯣ
ꯑꯁ ꯅꯪꯗꯤ ꯃꯁꯛ ꯊꯤꯕ ꯈꯛꯇꯁꯨ ꯅꯠꯇꯦ ꯅꯪꯗꯤ ꯑꯦꯞ ꯅꯣꯔꯃꯦꯜꯁꯨ ꯑꯣꯏꯔꯝꯃꯦꯀꯣ
ꯑꯣ ꯑꯁ ꯅꯨꯡꯉꯥꯏꯇꯕꯅꯦ ꯑꯩꯁꯦ ꯌꯥꯝꯅ ꯅꯨꯡꯁꯤꯕꯤꯗ꯭ꯔꯣ ꯑꯩꯁꯦ
ꯅꯨꯡꯁꯤꯕꯤꯗꯤ ꯅꯪ ꯑꯩꯒꯤ ꯅꯥꯀꯣꯡꯗꯨ ꯁ ꯌꯥꯝ ꯐꯩꯌꯦ ꯍꯥꯏꯗꯤ ꯁꯃꯨꯒꯤ ꯅꯥꯀꯣꯡꯁꯨ ꯄꯥꯟꯕꯅꯤꯅꯀꯣ ꯌꯥꯝ ꯂꯣꯏꯅ ꯇꯥꯕ ꯆꯜꯂꯦ ꯐꯣꯏꯗꯠꯇ꯭ꯔꯣ ꯅꯪꯒꯤ ꯅꯥꯀꯣꯡꯗꯣ ꯐꯣꯏꯗꯠꯈ꯭ꯔꯣ
ꯅꯨꯡꯉꯥꯢꯇꯦꯍꯦ ꯑꯩꯗꯤ ꯅꯥꯁꯦ ꯀꯃꯥꯏꯅ ꯇꯧꯗꯣꯏꯕ
ꯑꯩꯒꯤ ꯅꯥꯀꯣꯡ ꯑꯃ ꯄꯤꯕꯤꯔꯛꯀꯦ ꯑꯗꯨꯒ ꯅꯥꯀꯣꯡ ꯑꯃ ꯄꯥꯟꯁꯤꯜꯂꯣ
ꯑꯗꯨ ꯅꯪꯗꯤ ꯎꯝ ꯍ ꯕꯣꯜꯗꯣ
ꯇꯥꯏ ꯇꯥꯏ ꯍꯥꯏꯌꯣ
ꯎꯝ ꯅꯪꯒꯤ ꯕꯣꯜ ꯅꯪꯒꯤ ꯕꯣꯜꯗꯣ
ꯎꯝ
ꯀꯅꯥꯅ ꯀꯥꯍꯟꯅꯤꯡꯒꯦ
ꯑꯩ ꯕꯣꯜ ꯕꯣꯜꯗꯣ ꯑꯔꯣꯏꯕꯅꯤ ꯑꯅꯤꯃꯛ ꯃꯦꯁꯤꯁꯨ ꯄꯣꯔꯇꯨꯒꯜꯁꯨ ꯑꯗꯨꯅ ꯑꯅꯤꯃꯛ ꯈꯪꯗꯦ ꯆꯨꯁ ꯇꯧꯐꯝ ꯈꯪꯗ꯭ꯔꯦ ꯅꯨꯡꯉꯥꯏꯇꯦ
ꯑꯗꯨ ꯅꯪ ꯑ ꯅꯪ ꯐꯦꯟ ꯅꯪ ꯅꯪ ꯅꯪ ꯃꯦꯁꯤꯒ ꯄꯣꯔꯇꯨꯒꯜꯒ ꯂꯨꯍꯣꯡꯗꯣꯏꯔꯣ ꯌꯥꯗꯦꯀꯣ ꯑꯗꯨꯗꯤ ꯑꯩꯗꯤ ꯄꯣꯔꯇꯨꯒꯜꯅꯤꯀꯣ ꯅꯪ ꯄꯣꯔꯇꯨꯒꯜꯗ ꯂꯨꯍꯣꯡꯕ ꯌꯥꯗꯦꯀꯣ
ꯎꯝ ꯍꯣꯏꯗ ꯑꯩꯗꯤ ꯑꯩꯗꯤ ꯌꯨꯝ ꯄꯥꯜꯂꯔꯣꯏꯌꯦ
ꯅꯪ ꯍꯪꯒꯥꯝ ꯃꯥꯟꯕ ꯑꯃꯨꯛ ꯀꯣꯏꯒꯦ ꯍꯥꯏꯗꯨꯗꯤ ꯑ ꯍꯪꯒꯥꯝ
ꯑꯗꯨ ꯀꯣꯏ ꯃꯥꯅ ꯃꯥꯅ ꯌꯥꯔꯛꯇ꯭ꯔꯗꯤ ꯑꯃꯨꯛ ꯁꯛꯁꯤ ꯊꯤꯕꯅꯤꯅ ꯎꯝ ꯌꯨꯝ ꯄꯥꯜꯂꯔꯣꯏꯗ ꯑꯩꯗꯤ
ꯅꯠꯇꯦ ꯃꯥꯗꯤ ꯁꯛ ꯊꯤꯕꯅꯤꯅꯀꯣ ꯅꯪꯁꯨ ꯃꯁꯛ ꯊꯤꯕꯅꯤꯅꯅꯦ ꯃꯥꯅ ꯌꯔꯛꯀꯗꯣꯏꯅꯦ ꯀꯣꯏꯅꯧꯑꯣ ꯑꯗꯨꯒꯅꯦ ꯃꯁꯛꯅꯦ ꯎꯝ ꯀꯩꯅꯣ ꯍꯪꯒꯥꯝ ꯃꯃꯥꯒ ꯃꯄꯥꯒ ꯍꯪꯒꯥꯝ ꯃꯥꯜꯂꯕꯅꯤꯅꯅꯦ ꯃꯆꯥꯗꯣ ꯐꯗꯤꯒꯣꯝ ꯃꯥꯜꯂ ꯄꯣꯛꯂꯛꯑꯥꯗꯕꯅꯦ ꯐꯗꯤꯒꯣꯝ ꯄꯣꯛꯊꯣꯛꯑꯣ
ꯑꯗꯨꯗꯤ ꯃꯤꯅ ꯌꯥꯝ ꯄꯥꯝꯅꯅꯤ ꯃꯅꯝ ꯅꯨꯡꯁꯤꯕꯅꯤ
ꯐꯗꯤꯒꯣꯝꯗꯤꯀꯣ ꯂꯩꯔꯣꯡ ꯁꯥꯠꯇꯣꯛꯏꯗꯅ ꯑ ꯅꯪꯒꯤ ꯅꯆꯥꯗꯣ ꯐꯖꯔꯗꯕꯅꯦ ꯁꯝꯒꯗꯣ ꯄꯥꯏ ꯄꯥꯏ ꯍꯧꯔꯗꯕꯅꯤ ꯅꯥꯇꯣꯟꯒꯗꯣ ꯐꯩꯖꯤꯡ ꯆꯤꯡꯉ ꯐꯗꯤꯒꯣꯝ ꯃꯥꯜꯂꯗꯕꯅꯦ ꯅꯪꯅ ꯅꯍꯥꯟ ꯃꯅꯝ ꯅꯨꯡꯁꯤꯗꯣꯏꯅꯦ ꯑꯗꯨꯅ
ꯃꯅꯝꯕꯨ ꯅꯨꯡꯁꯤꯔꯗꯤ ꯌꯥꯔꯦꯗ ꯍꯩꯊꯤꯡ ꯊꯤꯡꯉꯁꯨ ꯑꯗꯨꯝ ꯌꯥꯔꯦ
ꯑꯗꯨ ꯅꯨꯄꯤꯅꯗꯤ ꯎꯕꯗꯀꯣ ꯃꯥꯕꯨ ꯍꯦꯛ ꯎꯕ ꯃꯇꯝꯗ ꯅꯨꯄꯤꯅꯀꯣ ꯀꯃꯥꯏꯅ ꯇꯥꯒꯅꯤ ꯈꯪꯕ꯭ꯔꯥ ꯎꯝ ꯑ ꯑꯗꯨꯁꯨ ꯃꯣꯏꯃꯥꯗꯣ ꯃꯔꯩ ꯇꯤꯡꯊꯣꯛꯑꯒꯅꯦ ꯃꯃꯤꯠ ꯃꯊꯛꯇ ꯌꯦꯡꯈꯠꯂꯒꯅꯦ ꯇꯣꯡꯁꯥꯡ ꯃꯥꯜꯂ ꯇꯥꯒꯅꯤ ꯍꯣꯏ ꯇꯣꯡꯁꯥꯡ ꯃꯥꯜꯂ ꯐꯥꯠꯇꯣꯛꯑ ꯇꯥꯒꯅꯤ
ꯅꯪꯁꯦ ꯐꯥꯒꯤꯌꯥꯝ ꯍꯩꯌꯦ
ꯑꯩꯗꯤ ꯐꯥꯒꯤ ꯌꯥꯝꯅ ꯍꯩꯕ
ꯎꯝ ꯅꯪꯗꯤ ꯐꯥꯒꯤꯁꯨ ꯌꯥꯝ ꯍꯩ ꯃꯁꯛꯁꯨ ꯐꯖꯩ ꯍꯥꯏ ꯌꯥꯝ ꯌꯦꯡꯅꯤꯡꯉꯦ ꯅꯪ ꯅꯁꯛꯇꯣ ꯎꯅꯤꯡ
ꯄꯔꯐꯦꯛꯅꯦ ꯄꯔꯐꯦꯛꯃꯦꯟꯅꯦ ꯑꯩꯗꯤ
ꯁꯝꯁꯦ ꯁꯥꯡꯕ ꯄꯥꯝꯕ꯭ꯔꯥ ꯇꯦꯟꯕ ꯄꯥꯝꯕ꯭ꯔꯥ
ꯑꯁ ꯑꯩꯒꯤ ꯁꯝꯗꯤ ꯑ ꯌꯥꯝ ꯁꯥꯡꯕ ꯄꯥꯝꯃꯦꯕꯀꯣ ꯑꯗꯨꯅ ꯑꯩꯒꯤ ꯁꯝꯗꯤ ꯀꯂꯥꯛꯇ ꯂꯩꯌꯦ ꯈꯣꯡ ꯈꯣꯡ ꯌꯧꯍꯟꯅꯤ ꯁꯝꯁꯦ
ꯎꯝ
ꯑꯗꯨ ꯑꯩꯒꯤ ꯁꯝꯗꯤꯀꯣ ꯃꯆꯨꯁꯦ ꯈꯪꯕ꯭ꯔꯥ ꯂꯣꯏꯅ ꯍ꯭ꯋꯥꯏꯠ ꯁꯪꯉꯦ ꯐꯖꯩꯀꯣ ꯑꯩꯒꯤ ꯁꯝꯗꯤ
ꯎꯝ
ꯅꯪꯑꯩ ꯎꯖꯅꯤꯡꯗ꯭ꯔꯣ ꯑꯩ ꯎꯕꯗ ꯅꯪ ꯀꯃꯥꯏ ꯇꯧꯒꯅꯤ
ꯎꯝ ꯎꯝ
ꯀꯔꯤ
ꯎꯅꯤꯡꯉꯦ ꯍꯥꯏꯕ
ꯑꯩ ꯎꯍꯟꯒꯦꯀꯣ ꯑꯩꯒꯤ ꯑꯩꯒꯤ ꯀꯩꯅꯣꯗ ꯂꯥꯛꯑꯣ ꯑꯩꯒꯤ ꯂꯝꯗ ꯂꯥꯛꯑꯣ
ꯅꯣꯡꯃ ꯂꯥꯛꯀꯦ ꯏꯟꯁꯥꯡ ꯑꯍꯥꯎꯕ ꯍꯪꯒꯥꯝ ꯊꯣꯡꯕ ꯑꯃ ꯊꯣꯡꯉꯝꯃꯨ ꯑꯩ ꯃꯥꯟꯅꯕ ꯑꯩ ꯑꯩ ꯚꯤꯇꯥꯃꯤꯟ ꯑꯣꯏꯅꯕ
ꯃꯥꯜꯂꯦ ꯅꯪ ꯍꯪꯒꯥꯝꯁꯨ ꯃꯥꯜꯂꯦ ꯑꯗꯨꯒ ꯍꯪꯒꯥꯝ ꯊꯣꯡꯉꯣ ꯍꯥꯏꯁꯦ ꯀꯩꯅꯣ ꯅꯪ ꯑꯩꯗꯤ ꯑꯩꯗꯤ ꯇꯨ ꯀꯩꯅꯣ ꯊꯣꯡꯕꯤꯔꯝꯒꯦ ꯎꯆꯤ ꯑ ꯎꯆꯤ ꯑꯉꯧ ꯊꯣꯡꯕꯤꯔꯝꯒꯦ ꯅꯪꯕꯨ ꯎꯆꯤ ꯑꯉꯧꯕ ꯃꯥꯟꯅꯕ ꯖꯤ ꯐꯖꯕꯅꯦ
ꯑꯦ ꯎꯇꯤ ꯑꯉꯧꯕꯁꯦ ꯃꯤꯅꯗꯤ ꯍꯤꯗꯥꯛ ꯑꯣꯏꯅ ꯁꯤꯖꯤꯟꯅꯩꯌꯦ
ꯑ ꯃꯥ ꯆꯥꯔꯗꯤꯀꯣ ꯅꯪꯗꯣ ꯃꯁꯛꯇꯣ ꯌꯥꯝꯅ ꯐꯖꯗꯣꯏꯅꯦ ꯎꯆꯤ ꯇꯧꯅ ꯆꯤꯟꯁꯨ ꯂꯣꯏ ꯇꯨꯝꯊꯣꯛꯈꯤꯗꯣꯏꯅꯦ ꯇꯨꯝꯕ ꯑꯩꯈꯣꯏꯒꯤ ꯆꯤꯟ ꯇꯨꯝꯕꯁꯦ ꯌꯥꯝ ꯐꯖꯕꯅꯦꯕꯀꯣ ꯎꯝ ꯑꯩꯁꯨ ꯇꯨꯝꯃꯦ ꯑꯗꯨꯃꯥꯏꯅ ꯅꯪꯁꯨ ꯇꯨꯝꯗꯣꯏꯅꯦꯕꯀꯣ
ꯅꯥꯎꯕꯉꯩꯗꯒꯤ ꯈꯤꯇꯪ ꯍꯦꯟꯒꯅꯤ ꯃꯥꯒꯤꯗꯤꯀꯣ ꯌꯥꯝꯅ ꯇꯨꯝꯗ꯭ꯔꯦ ꯃꯥꯗꯣ ꯎꯆꯦꯉꯧ ꯆꯥꯍꯧꯗꯕꯒꯤ ꯃꯥꯏꯗꯣ
ꯑꯣ ꯑꯗꯨꯗꯤ ꯆꯥꯄ ꯇꯝꯇꯔꯦ
ꯍꯣꯏ ꯍꯣꯏ ꯑꯩꯈꯣꯏꯒꯤ ꯄ꯭ꯔ꯭ꯂꯥꯅꯦꯠꯇꯤꯆꯤꯟ ꯇꯨꯝꯕꯁꯦ ꯌꯥꯝ ꯐꯖꯩꯌꯦ ꯆꯤꯟꯗꯣ ꯎ ꯑꯩꯈꯣꯏꯒꯤ ꯈꯤꯇꯪ ꯁꯥꯡꯗꯣꯛꯑꯗꯤꯀꯣ ꯃꯥꯏꯁꯨ ꯈꯇꯪ ꯁꯥꯡꯗꯣꯛꯑꯗꯤꯀꯣ ꯑꯗꯨꯝꯑꯩ ꯌꯥꯝꯐꯖꯩ
ꯅꯪꯁꯦ ꯍꯧꯖꯤꯛ ꯍꯧꯖꯤꯛ ꯍꯧꯖꯤꯛ ꯍꯧꯖꯤꯛ ꯆꯥꯛ ꯊꯣꯡꯉꯤꯔꯣ
ꯑꯩꯗꯤ ꯍꯧꯖꯤꯛ ꯍꯧꯖꯤꯛ ꯑ ꯑꯣ ꯀꯩꯅꯣ ꯇꯧꯔꯤ ꯑꯣꯐꯤꯁꯇ ꯂꯩ ꯑꯗꯨꯅ ꯁꯥꯏꯟ ꯇꯧꯔꯤꯌꯦ ꯀꯟꯅ ꯀꯟꯅ ꯁꯥꯏꯟ ꯇꯧꯅ ꯇꯧꯅ ꯑꯈꯣꯏꯗꯤꯀꯣ ꯃꯤꯅ ꯑ ꯀꯩꯅꯝꯇ ꯍꯥꯏꯗ꯭ꯔꯕꯅꯤꯅꯀꯣ ꯑꯩꯗꯤ ꯀꯣ ꯅꯪꯒ ꯋꯥꯔꯤ ꯁꯥꯟꯅꯔꯤꯅꯤ
ꯑꯥ
ꯅꯪ ꯅꯪꯁꯨ ꯊꯕꯛ ꯍꯥꯞꯄꯤꯒꯦ ꯑꯩꯒꯤ ꯑꯣꯐꯤꯁꯇ ꯂꯥꯛꯑꯣ
ꯑꯣ ꯍꯥꯞꯄꯤꯌꯨꯅꯦ ꯌꯥꯏꯌꯦ
ꯑꯗꯣ ꯑꯩꯗꯤ ꯍꯪꯒꯥꯝ ꯃꯥꯟꯕ ꯃꯤꯗꯤ ꯍꯥꯞꯇꯦꯀꯣ ꯑꯩꯗꯤ ꯍꯪꯒꯥꯝ ꯃꯥꯟꯕ ꯃꯤꯗꯤ ꯍꯥꯞꯇꯦꯀꯣ ꯑꯗꯣ ꯎꯆꯤ ꯃꯥꯟꯍꯜꯂꯨꯀꯣ
ꯎ ꯑꯣ ꯑꯃꯥꯢꯅꯕꯨ ꯍꯣꯠꯅꯔꯗꯤ
ꯑꯩꯗꯤ ꯕꯥꯔꯕꯤꯁꯨ ꯃꯥꯜꯂꯤ ꯃꯁꯛ ꯐꯖꯕ ꯕꯥꯔꯕꯤꯗꯣ
ꯑꯣ
ꯕꯤ ꯃꯥꯟꯕꯅꯤꯅ ꯑ ꯑꯩꯗꯧꯅ ꯅꯪ ꯃꯥꯟꯗ꯭ꯔꯗꯤꯀꯣ ꯊꯕꯛ ꯆꯪꯕ ꯌꯥꯗꯕꯅꯦꯕꯀꯣ ꯔꯆꯤꯕ ꯃꯥꯦ
ꯑꯣ ꯌꯥꯝ ꯎꯅꯤꯡꯗꯦꯗ ꯌꯥꯝ
ꯎꯍꯟꯗꯣꯏꯅꯦ ꯑꯩꯅ ꯅꯣꯡꯃ ꯑꯩ ꯑꯩꯗꯤ ꯄꯋꯥꯔ ꯃꯦꯟꯅꯤꯅꯅ ꯐꯣꯟ ꯍꯦꯛ ꯀꯕꯒꯀꯣ ꯅꯪꯒꯤ ꯃꯥꯡꯗ ꯁꯛ ꯆꯣꯡꯈꯥꯊꯣꯔꯛꯑꯗꯕꯅꯦ
ꯎꯝ
ꯑꯩ ꯃꯅꯤꯄꯨꯔꯗ ꯊꯣꯛꯂꯛꯅꯕ ꯇꯤꯀꯦꯠ ꯀꯛꯈꯤꯦꯀꯣ ꯑꯩ
ꯎꯝ
ꯑꯩ ꯑꯩ ꯍꯧꯖꯤꯛ ꯍꯦꯛꯇ ꯄꯥꯏꯊꯔꯛꯑꯗꯕꯅꯦ ꯑꯗꯨꯝ ꯃꯤꯅꯤꯠ ꯊꯥꯔꯣꯏ
ꯎꯝ ꯑꯣ ꯅꯪꯒꯤ ꯄꯋꯥꯔ ꯌꯥꯝ ꯂꯩꯔꯝꯗꯣꯏ ꯃꯥꯜꯂꯦ
ꯅꯪꯗꯤ ꯄꯋꯥꯔ ꯌꯥꯝ ꯂꯩꯌꯦ ꯉꯥꯏꯍꯥꯛ ꯂꯩꯔꯒꯀꯣ ꯑ ꯑꯈꯣꯏꯒꯤ ꯎꯝ ꯑꯈꯣꯏꯒꯤ ꯑꯩꯒꯤ ꯃꯊꯛꯇꯀꯣ ꯀꯩꯅꯣ ꯃꯃꯥꯟꯅꯕꯤ ꯑꯃ ꯂꯩꯌꯦ ꯉꯀ꯭ꯔꯥ ꯃꯟꯕꯤ ꯑ ꯅꯨꯄꯤ ꯑꯃ ꯂꯩꯕꯀꯣ
ꯑꯗꯨ ꯑꯗꯨꯒꯤ ꯃꯅꯥꯛꯇ ꯂꯩꯈꯤꯗꯣꯏꯅꯦ ꯃꯥꯅ ꯑꯩꯕꯨꯀꯣ
ꯎꯝ
ꯇꯥꯛꯄꯤꯗꯣꯏꯅꯦ ꯂꯥꯏꯔꯤꯛꯁꯦ
ꯑꯣ